ꯎꯝ ꯍꯜꯂꯣ ꯍꯜꯂꯣ ꯑ ꯇꯥꯏꯌꯦ ꯑ ꯆꯦ꯫
ꯑꯩ ꯅꯪ ꯇꯧꯔꯛꯑꯔꯣꯏꯕ ꯃꯥꯜꯂꯨꯔꯕꯅꯦ
ꯅꯦꯈꯣꯏ ꯑ ꯑꯩꯈꯣꯏ ꯎꯝ ꯑꯩꯈꯣꯏ ꯏꯃꯥꯒ ꯑꯩꯈꯣꯏ ꯗꯥꯒ ꯌꯥꯝ ꯂꯥꯡꯉꯕ ꯑꯗꯨꯒꯤ
ꯑꯣ ꯑꯩꯅ ꯈꯜꯂꯤꯁꯤꯅ ꯑꯃꯨꯛ꯫ ꯉꯔꯥꯡꯖꯨ ꯂꯣꯏꯁꯤꯜꯂꯖꯤꯔꯅ ꯇꯧꯔꯝꯕꯗꯨꯗ ꯅꯪꯗꯣ ꯅꯣꯏꯁꯦꯅ ꯀꯩꯅꯣꯝꯃ ꯍꯥꯏꯔꯦ
ꯑ ꯑꯩꯈꯣꯏ ꯌꯨꯝꯗꯣ ꯌꯥꯝ ꯂꯥꯡꯕ꯫
ꯑꯩꯈꯣꯏꯁꯨ ꯈꯔꯕꯨꯗꯤ ꯂꯥꯡꯉꯦ ꯌꯥꯝ ꯀꯟꯅ ꯂꯥꯡꯕꯗꯤ ꯑꯣꯏꯗꯦ꯫ ꯆꯥꯛꯀ ꯆꯥꯔꯕꯣ꯫
ꯎꯝ ꯆꯥꯔꯦꯆꯦ ꯆꯦꯆꯦ ꯆꯥꯔꯕꯣ꯫
ꯆꯥꯇ꯭
ꯑꯦ ꯀꯩꯒꯤꯅꯣ ꯊꯦꯡꯉꯦ꯫
ꯆꯔꯥ ꯍꯦꯜꯂꯦ ꯊꯋꯥꯏ ꯅꯨꯡꯉꯥꯏꯃꯟꯗꯗꯅ꯫
ꯕ꯭ꯔꯦꯛꯀꯞ ꯕ꯭ꯔꯦꯛꯀꯞ ꯇꯧꯔꯕꯣ ꯋꯥꯏ
ꯀꯗꯥꯏꯗꯩꯅꯣꯗ ꯁꯤꯡꯒꯜꯕꯨ ꯀꯩꯅꯣ ꯈꯨꯠ ꯈꯨꯠ ꯊꯦꯛꯄ ꯈꯨꯠ ꯊꯦꯛꯄꯗ ꯈꯨꯠ ꯊꯦꯛ ꯀꯣꯟꯅꯗ꯭ꯔꯦ ꯍꯥꯏꯔꯤꯕꯅꯤ ꯑꯩꯈꯣꯏꯗꯤ
ꯑ
ꯂꯥꯏꯞ ꯇꯥꯏꯝꯖꯦ ꯁꯤꯡꯒꯜ ꯑꯗꯨꯝ ꯑꯣꯏꯔ ꯂꯥꯛꯑꯕꯅꯦ ꯍꯥꯏꯕ ꯑꯩꯈꯣꯏꯗꯤ꯫
ꯍ ꯌꯥꯗꯅꯦ ꯑꯣꯔꯥ ꯑꯣꯔꯥꯗ ꯄꯨꯔꯥ ꯗꯤꯐ꯭ꯔꯦꯟ ꯂꯦꯕꯦꯜꯗꯅꯤ
ꯏꯁꯀꯥꯏ ꯑꯣꯔꯥ ꯀꯃꯥꯏꯅ ꯆꯠꯇꯧꯔꯣ ꯑꯩꯈꯣꯏꯁꯦ
ꯏꯁ꯫
ꯑꯁꯦꯡꯒꯤꯅꯦ ꯃꯥꯏꯅꯁ ꯆꯠꯂꯕꯅꯦ ꯍꯥꯏꯕ꯫ ꯋꯥꯔꯤ ꯑꯃ ꯁꯥꯟꯅꯔꯨꯔꯅꯤꯀꯣ ꯃꯤꯁꯦ ꯈꯪꯕ꯭ꯔꯥ ꯁ ꯑꯗꯨꯝ ꯍꯣꯏ ꯉꯥꯏꯍꯥꯛ ꯋꯥꯔꯤ ꯁꯥꯟꯅꯕꯁꯦ ꯃꯤꯁꯤꯦ ꯏꯟꯇꯔꯦꯁꯇꯤꯅꯦ ꯃꯨꯠꯅꯔꯅꯤꯅ ꯑꯗꯨꯝ ꯃꯤ ꯍꯦꯛ ꯄꯨꯨꯏꯣ ꯄꯜꯂꯝꯃꯦ ꯑꯗꯨ ꯇꯜꯂꯦ ꯍꯥꯏꯕ ꯑꯩꯗꯤ ꯑꯗꯨꯏꯗꯣ ꯑꯗꯣ ꯑꯩꯗꯤ ꯗꯥꯏꯔꯦꯛ ꯗꯥꯏꯔꯦꯛ ꯍꯪꯉꯦꯕ꯫
ꯅꯨꯄꯤꯔꯣ ꯅꯨꯄꯥꯔꯣ꯫
ꯑ ꯅꯨꯄꯥꯁꯨ ꯅꯨꯄꯤꯁꯨ ꯑꯗꯨꯝꯅꯤ ꯑꯗꯣ ꯅꯨꯄꯥꯗ ꯋꯥꯔꯤ ꯁꯅꯕꯁꯦ ꯇꯜꯂꯦꯅ ꯁꯥꯟꯅꯗ꯭ꯔꯦꯗ ꯀꯅꯥꯝꯇ꯫ ꯃꯤꯅ ꯍꯥꯏꯔꯛ ꯃꯤꯅ ꯑꯦꯄ꯭ꯔꯣꯁ ꯇꯧꯕꯄꯗꯤ ꯌꯥꯎꯋꯦꯕꯀꯣꯟꯗ ꯅꯨꯄꯤ ꯑꯣꯏꯁꯦ ꯌꯥꯝ ꯇꯜꯂꯕ ꯀꯩꯗꯧꯗꯣꯏꯅꯣ ꯑꯗꯨꯝ ꯑꯦꯠ ꯗ ꯑꯦꯟ ꯑꯩ ꯈꯛꯇꯅꯦ ꯁꯦꯞ ꯑꯣꯏꯍꯧꯒꯗꯕ꯫
ꯆꯨꯝꯃꯦ ꯑꯗꯨꯗꯤ
ꯁꯨꯝꯕꯅ ꯍꯥꯏꯕ
ꯑꯗꯨꯅꯦ ꯑꯆꯨꯝ ꯑꯆꯨꯝꯕ ꯋꯥꯏ ꯉꯥꯡꯉꯦ
ꯍꯥꯥ
ꯑꯆꯨꯝ ꯑꯆꯨꯝꯕ ꯋꯥ ꯌꯥꯝ ꯍꯥꯏꯌꯦꯕ
ꯉꯥꯡꯕꯅꯦ ꯍꯥꯏꯕ ꯈꯖꯤꯛ ꯑꯣꯏꯜꯁꯦ ꯂꯦꯕꯦꯜꯁꯦ ꯑꯥ ꯌꯧꯋꯤꯅꯦ ꯍꯥꯏꯕ꯫
ꯀꯣꯆꯦꯁ ꯗꯣꯟ ꯄ꯭ꯂꯦ ꯀꯥꯏꯗꯨꯅꯦ꯫
ꯁꯦꯁ ꯍꯔꯦ ꯀ꯭ꯔꯤꯁꯅ ꯍꯥꯏ ꯍꯦꯟꯃꯟꯈꯔꯦ ꯑꯗꯨꯗꯤ
ꯑꯁꯦꯡꯀꯤꯅꯦ ꯎꯝ ꯃꯤꯗꯤ ꯂꯥꯛꯇ꯭ꯔꯤ ꯈꯪꯗꯦꯗ ꯃꯤꯒꯤꯅ ꯀꯃꯥꯏꯅ ꯇꯧꯕꯅꯣ ꯑꯩꯈꯣꯏꯅ ꯀꯃꯥꯏꯅ ꯇꯧꯅꯣ ꯈꯪꯗꯦ
ꯑꯗꯨꯅꯤ ꯑꯁ ꯑꯗꯣ ꯍꯧꯖꯤꯛꯀꯥꯟꯒꯤ ꯃꯤꯒꯩꯁꯦ ꯍꯥꯏꯗꯤ ꯀꯩꯅꯣ ꯃꯣꯏ ꯑꯦꯛ ꯇ꯭ꯔꯦꯁ ꯀꯨꯝꯕ ꯀꯩꯀꯥꯥꯖꯦ ꯃꯃꯥꯟꯅꯕꯤꯒꯤ ꯃꯃꯥꯟꯅꯕꯤꯒꯤ ꯃꯌꯥꯝ ꯁꯤꯜꯂ ꯁꯤꯜꯂꯒ ꯄꯨꯔꯥ ꯖꯤꯛ ꯖꯦꯛꯇ ꯇꯧꯅꯩꯗꯣ
ꯃꯃꯥꯟꯅꯕꯤ ꯈꯇꯦ ꯉꯔꯥꯡꯒꯤ ꯋꯥꯔꯤꯗ ꯂꯣꯏꯗ꯭ꯔꯤꯌꯦ ꯑꯣꯖꯥꯑꯝꯒꯤ ꯋꯥꯔꯤ ꯂꯤꯔꯝꯕꯗꯣ ꯑꯩꯒꯤ꯫
ꯑꯣ ꯑꯧ ꯆꯨꯝꯃꯦ꯫
ꯃꯗꯨ ꯂꯤꯁꯦ ꯍꯥꯏꯔꯣ ꯅꯠꯇ꯭ꯔꯒ ꯂꯤꯅꯣ ꯍꯥꯏꯔꯣ
ꯂꯤꯔꯁꯦ
ꯂꯤꯔꯖꯦ ꯍꯥꯏꯅꯤ ꯊꯤ ꯅꯩꯖꯥꯅꯤ ꯑꯗꯨ ꯃꯥꯒꯤꯖꯨ ꯃꯔꯝ ꯑꯣꯏꯔꯒ ꯑꯗꯨꯝ ꯍꯣꯏ ꯍꯧꯖꯤꯛꯄꯨꯗꯤ ꯀꯩꯁꯨ ꯈꯟꯗꯦ ꯍꯥꯏꯕꯕꯨꯅꯦꯀꯣ
ꯎꯝ
ꯈꯪꯗꯦꯅꯦ ꯎꯕ ꯌꯥꯗꯦꯅꯦ
ꯑꯗꯨ ꯃꯥꯁꯦ ꯑꯁ ꯑ ꯑꯩ ꯉꯔꯥꯡ ꯀꯗꯥꯏ ꯌꯧ ꯌꯧꯒꯔꯦ ꯑꯣ ꯀ꯭ꯂꯥꯁ ꯇꯧꯕ ꯈꯣꯠꯄꯒꯤ ꯍꯥꯏꯔꯝꯕ꯭ꯔꯥ ꯃꯥꯗꯣ ꯑꯩꯒ ꯄꯦꯞꯄꯔ ꯃꯥꯟꯅꯗꯦꯕ ꯃꯥꯁꯤꯅ ꯑꯩꯒꯤ ꯏꯅꯥꯎꯅꯨꯄꯤ ꯑꯣꯖꯥ ꯑꯣꯏꯕ
ꯑꯌꯥ꯫ ꯑꯁ꯫
ꯕ ꯀꯅꯥꯝ ꯆꯪꯉꯣ ꯌꯥꯗꯦꯕ
ꯎꯝ ꯎꯝ
ꯍꯥꯏꯗꯤ ꯑꯗꯨꯝ ꯑꯗꯨꯋꯥꯏꯗꯁꯨ ꯑꯩꯈꯣꯏ ꯑꯣꯐꯤꯁꯀꯤ ꯅꯛꯅꯕꯒꯤꯅ ꯐꯝꯕꯗꯣ ꯌꯦꯡꯗꯣꯏꯅꯦꯕ ꯑ ꯍꯩ ꯄꯨꯡ ꯃꯇꯝꯥꯏꯅ ꯂꯥꯛꯄꯩ ꯃꯇꯝꯁꯨ ꯂꯩ ꯐꯥꯁ ꯂꯥꯛꯄꯩ ꯀ꯭ꯂꯥꯁ ꯆꯪꯉꯤ ꯇꯥꯛ ꯆꯪꯈꯤꯕꯁꯦ ꯂꯣꯏꯕꯧ ꯉꯥꯏꯗꯣꯏꯕ ꯃꯥꯒꯤ ꯗꯦꯠ ꯑꯣꯐ ꯕꯥꯔꯠ ꯃꯥꯅ ꯀꯩꯗꯧꯔꯤ ꯍꯧꯖꯤꯛ ꯋꯥꯔꯤ ꯁꯥꯟꯅꯔꯁꯨ ꯃꯥꯅ ꯍꯧꯖꯤꯛ ꯀꯩꯗꯧꯔꯤ ꯃꯥ ꯀꯩ ꯆꯥꯔꯤ ꯃꯥ ꯆꯥꯕꯃꯨꯛꯇꯤ ꯍꯥꯏꯗ꯭ꯔꯁꯨ ꯇꯧꯔꯝꯒꯗꯕ ꯑꯦꯛꯇꯤꯚꯤꯇꯤꯗꯣ ꯍꯥꯏ ꯉꯝꯕꯤꯅꯦ ꯍꯥꯏ ꯆꯞ ꯆꯥꯅ ꯅꯦ ꯍꯥꯏꯔꯤ ꯑꯗꯨ ꯋꯥꯔꯤꯁꯨꯆꯥꯟ ꯁꯥꯟꯅꯗꯦ ꯑꯗꯨꯗꯣ ꯃꯤꯠꯅꯒ ꯍꯟꯅꯒ ꯌꯦꯡꯕꯖꯥ ꯅꯠꯇꯦ ꯏꯕꯦꯝ
ꯏꯒꯣꯗꯣ
ꯑ ꯏꯒꯣꯒꯤ ꯋꯥꯁꯁꯨ ꯅꯠꯇꯦ ꯕꯠ ꯁꯨꯝ ꯃꯤꯅ ꯑꯃ ꯂꯩꯗꯥꯏꯅꯤ ꯋꯦꯟ ꯌꯨ ꯂꯞ ꯁꯝ ꯋꯥꯟ ꯍꯥꯏꯔꯒ ꯅꯪꯒꯤ ꯅꯪ ꯌꯥꯝ ꯅꯪ ꯌꯥꯝ ꯅꯨꯡꯁꯤꯕ ꯃꯤꯗꯨꯗꯤ ꯐꯩꯅ ꯌꯦꯡꯉꯃ ꯆꯠꯈꯤꯗꯣ ꯍꯟꯗꯕꯨꯨꯛ ꯌꯦꯡꯅꯗꯦꯗꯣ ꯑꯗꯨꯅꯦ ꯍꯥꯏꯕ ꯑꯩꯅ ꯇꯧꯔꯤꯁꯦ ꯃꯤꯅꯒ ꯍꯪꯉ ꯑꯗꯣ ꯃꯥ ꯈꯪꯗꯦꯪ ꯃꯁꯛ ꯃꯁꯛꯇꯤ ꯈꯪꯕꯅꯦꯕ ꯑꯗꯨꯒꯅꯦ ꯋꯥꯔꯤꯗꯤ ꯁꯥꯟꯅꯗꯦ
ꯑꯗꯨꯗꯤ ꯈꯪꯗꯤ ꯈꯪꯉꯝꯃꯣꯏꯅꯣ ꯍꯥꯏꯗꯤ ꯀꯩ ꯋꯥꯔꯤꯅꯣ ꯑꯗꯣ ꯍꯥꯏꯗꯤ
ꯅꯠꯇꯦ ꯅꯠꯇꯦ ꯃꯥꯒ ꯑꯩꯒꯒꯤ ꯂꯦꯚꯦꯜꯗꯣ ꯑꯩꯗꯤ ꯑꯉꯥꯡꯅꯦ ꯃꯥꯗꯤ ꯑꯍꯟꯅꯤꯗꯅ ꯑꯗꯨꯒꯤꯁꯨ ꯅꯠꯇꯅ ꯑꯩꯅ ꯑꯦꯄ꯭ꯔꯣꯁ ꯇꯧꯕ ꯑꯃ ꯗꯔꯀꯥꯔ ꯇꯥꯏꯌꯦꯕ ꯑꯗꯣ ꯑꯩꯅ ꯑꯦꯄ꯭ꯔꯣꯁ ꯇꯧꯗꯦꯗꯅ
ꯑꯗꯨꯕꯨꯗꯤ
ꯏꯁ ꯊꯤꯅꯅꯩꯖꯥꯠꯅꯤ ꯃꯥ ꯐꯥꯏꯞ ꯃꯥꯔꯣ ꯊꯥꯔꯇꯤ ꯐꯣꯔ ꯊꯥꯔꯇꯤ ꯐꯣꯔ ꯊꯥꯔꯇꯤ ꯐꯥꯏꯚ ꯁ꯭ꯋꯥꯏ ꯁꯨꯔꯝꯃꯅꯤ
ꯂꯨꯍꯣꯡꯗꯣꯏꯒꯤ ꯇꯧꯔꯝꯃꯅꯤ
ꯑꯥ ꯁꯤꯡꯒꯜꯅꯦ
ꯅꯠꯇꯕ ꯈꯔ ꯂꯩꯔꯒ ꯃꯃꯥ ꯃꯄꯥ ꯀꯩꯀꯥꯅ ꯍꯥꯏꯕ ꯍꯧꯔꯝꯃꯅꯤ
ꯅꯍꯥꯏꯔꯣꯏ ꯃꯣꯏ ꯃꯆꯤꯟꯃꯅꯥꯎ ꯅꯨꯄꯥ ꯅꯨꯄꯤ ꯑꯃ ꯃꯣꯏ ꯃꯔꯤ ꯂꯩꯕꯗ ꯃꯅꯥꯎꯅꯨꯄꯤ‌ ꯏꯇꫭꯟ ꯃꯅꯥꯎꯅ ꯅꯨꯄꯤ ꯇꫭꯟꯕꯤꯗꫭ ꯍꯣꯡꯒ꯭ꫪꯦ ꯃꯣꯏ ꯑꯍꯨꯝ ꯑꯃ ꯂꯤꯔ ꯂꯩꯍꯧꯔꯦ
ꯑꯁ
ꯑꯩ ꯂꯣꯏ ꯈꯪꯉꯦ ꯑꯩ ꯃꯣꯏꯒꯤ ꯃꯔꯝꯗ ꯈꯪꯗꯕ ꯑꯗꯨꯏ ꯃꯥꯒꯤ ꯒꯥꯔꯤ ꯅꯝꯕꯔꯐꯥꯎ ꯈꯪꯉꯦ ꯃꯥ ꯒꯥꯔꯤ ꯁꯤ ꯂꯩꯒꯔꯦ ꯁꯤ ꯂꯩꯒꯔꯦ ꯈꯪꯕꯤꯅꯦ
ꯀꯦꯗ꯭ꯔꯃꯥꯒꯤ ꯏꯁꯇꯣꯀꯔꯒꯨꯝꯕꯅꯤ
ꯏꯁꯇꯣꯀꯔꯒꯤ ꯍꯣꯏ ꯑꯗꯨꯃꯛꯁꯨ ꯍꯥꯏꯔꯤ ꯕꯠ ꯀꯦ ꯗꯃꯥꯗꯒꯤꯗꯤ ꯏ ꯍꯦꯜꯂꯅꯤ ꯑꯗꯣ ꯃꯤ ꯃꯌꯥꯝꯁꯤꯅ ꯏꯃꯥꯟꯅꯕꯤ ꯃꯌꯥꯝꯁꯤ ꯈꯪꯗꯣꯏꯅꯦꯕ ꯈꯪꯕ꯭ꯔꯥ
ꯑꯗꯨ
ꯅꯕꯨꯛ ꯈꯪꯕ꯭ꯔꯥ ꯑꯗꯨꯒꯅꯦ ꯍꯥꯏꯗꯤ ꯍꯟꯅꯕꯨ ꯌꯦꯡꯕ ꯉꯝꯖꯗꯦ ꯍꯥꯏꯇꯥꯔꯦ ꯑꯩꯁꯦ ꯑꯗꯣ ꯃꯥꯁꯦ ꯃꯥꯒꯤ ꯃꯃꯤꯡꯁꯦ ꯅꯤꯛ ꯅꯦꯝꯅꯗꫭ ꯑꯩꯅ ꯍꯪꯒꯥꯝ ꯊꯣꯜꯂꯦꯕ ꯂꯥꯏꯛ ꯃꯥꯁꯇꯔ ꯑꯗꯨꯁꯨ ꯑꯥ ꯀꯃꯥꯏꯅ ꯃꯥꯒꯤ ꯂꯥꯏꯕꯛꯁꯦ ꯌꯥꯝ ꯇꯥꯡꯕ ꯍꯥꯏꯇꯥꯔꯦ ꯈꯤꯇꯪ ꯁꯏ ꯀꯛꯑꯦꯕ ꯃꯥꯁꯦ ꯍꫭꯏ ꯃꯤꯖꯦ ꯌꯥꯝ ꯑꯩꯁꯦ ꯃꯥꯁꯦ ꯀꯣꯏꯊ ꯊꯤꯕꯅꯦꯕ ꯃꯥꯁꯦ ꯀ ꯃꯃꯤꯡꯁꯨ ꯈꯪꯗꯦꯕ ꯃꯥꯁꯦ ꯃꯃꯤꯡꯁꯨ ꯈꯪꯗꯦ ꯃꯁꯛ ꯀꯩ ꯀꯔꯤ ꯄꯦꯄꯔꯅꯣꯖꯨ ꯈꯪꯗꯦ ꯀꯩꯝ ꯈꯪꯕꯂꯤ ꯀꯣꯚꯤꯗ ꯃꯇꯝꯅꯦꯕ
ꯎꯝ
ꯀꯣꯚꯤꯠ ꯃꯇꯝꯗ ꯑꯩꯁꯦ ꯃꯥꯁ ꯁ꯭ꯇꯣꯛ ꯇꯧꯔꯤꯛꯅꯦꯕ ꯃꯃꯤꯡꯁꯨ ꯈꯪ ꯈꯪꯗꯕ ꯃꯁꯛꯁꯤꯁꯨ ꯐꯣꯇꯣꯖꯤꯁꯨ ꯂꯩꯇꯕ ꯑꯃꯨꯛ ꯍꯧꯖꯤꯛꯀꯤ ꯑꯦꯄ꯭ꯔꯤꯜ ꯁꯤꯛꯁꯇ ꯎꯒꯤꯕꯁꯦ ꯄꯨꯡ ꯇꯔꯥꯃꯊꯣꯏ ꯂꯥꯏꯛ ꯏꯂꯕꯦꯟ ꯐꯣꯔꯇꯤ ꯐꯥꯏꯚꯇ ꯎꯒꯤꯕꯅꯦꯕ ꯑꯗꯨꯒꯤ ꯎꯈꯤꯕꯗꯨꯒꯤ ꯑꯗꯨꯒ ꯄꯨꯡ ꯑꯗꯨ ꯑꯗꯨꯒꯤ ꯃꯇꯝꯗꯣ ꯑꯗꯨꯩ ꯖꯁ ꯄꯨꯡ ꯑꯃ ꯐꯥꯕ ꯅꯠꯇꯦ ꯃꯤꯅꯤꯠ ꯃꯉꯥ ꯃꯉꯥ ꯈꯛꯇꯅꯦ ꯃꯥꯅ ꯑꯩꯈꯣꯏꯒꯤ ꯁꯣꯝ ꯃꯦꯟ ꯕꯤꯜꯗꯤꯡꯗꯒꯤ ꯑꯩꯈꯣꯏꯒꯤ ꯄ꯭ꯔꯤꯟꯁꯤꯄꯥꯜ ꯕ꯭ꯂꯣꯛ ꯔꯣꯝꯗ ꯆꯠꯄꯖꯦ ꯃꯤꯅꯤꯠ ꯃꯉꯥ ꯆꯞ ꯆꯥꯟꯅꯦꯕ ꯑꯗꯨ ꯑꯩꯅ ꯐꯣꯔꯇꯤ ꯐꯥꯏꯚ ꯇꯧꯅꯤ ꯃꯥꯗꯤ ꯐꯤꯐ ꯇꯤꯗꯗꯤ ꯃꯥ ꯌꯧꯈꯒꯔꯦꯗ ꯑꯗꯨꯏꯃꯤꯅꯠ ꯎꯕꯗ ꯑꯗꯨꯒꯤ ꯃꯇꯨꯡ ꯅꯣꯡꯉꯥꯜꯂꯒ ꯑꯗꯨꯝ ꯀꯣꯕꯤꯠꯀꯤ ꯂꯥꯛꯈꯤꯕꯗꯒꯤ ꯁ꯭ꯀꯨꯜ ꯀꯥ ꯌꯥꯔꯣꯏ ꯀꯣꯂꯦꯖ ꯀꯥ ꯌꯥꯔꯣꯏꯅ ꯑꯃꯨꯛ ꯇꯧꯁꯟꯒ꯭ꫪꯦꯕ ꯑꯣꯟꯂꯥꯏꯟ ꯂꯥꯏꯔꯤꯛ ꯇꯥꯍꯧꯒꯔꯦ ꯑꯩꯖꯦ ꯀꯩꯗꯧꯗꯣꯏꯅꯣ ꯑꯩꯖꯦ ꯀꯩꯗꯧꯗꯣꯏꯅꯣ ꯀꯃꯥꯏꯅ ꯇꯧꯗꯣꯏꯅꯣ ꯊꯤꯔꯦ ꯗꯨꯒ ꯑꯁ ꯍꯪꯉꯦ ꯑꯩꯈꯣꯏ ꯏꯃꯥꯟꯅꯕꯤꯗ ꯍꯪꯉꯦ ꯃꯁꯛꯁꯦ ꯃꯁꯛꯇꯤ ꯍꯥꯏ ꯃꯤꯅꯗꯤ ꯃꯣꯏ ꯑꯅꯤ ꯄꯨꯊꯣꯛꯄ ꯑꯗꯣ ꯑꯃꯖꯤꯖꯨ ꯈꯪꯕ ꯉꯝꯗ ꯑꯃꯁ ꯑꯣꯖꯥ ꯑꯅꯤꯁꯤꯁꯨ ꯀꯩꯅꯣ ꯇꯧꯕ ꯉꯝꯗ꯭ꯔꯕ ꯍꯥꯏꯇꯥꯔꯦ ꯍꯥꯏꯗꯤ ꯐꯣꯇꯣꯗꯨ ꯃꯥꯒꯤ ꯀ꯭ꯂꯥꯁ ꯂꯧꯕꯗꯣ ꯃꯁꯛꯇꯣ ꯎꯠꯇ꯭ꯔꯕ ꯆꯪꯉꯦ ꯑꯩꯁ ꯀꯃꯥꯏꯅ ꯇꯧꯗꯅꯣ ꯑꯩꯖꯦ ꯏꯁꯇꯦꯁꯇꯁ ꯐꯥꯎ ꯊꯥꯒꯠꯂꯦ ꯈꯪꯕꯔ
ꯑꯥ ꯌꯥ
ꯥ ꯀꯩꯅ ꯍꯥꯏꯗꯣꯏꯁꯦ ꯄꯦꯄꯔꯁꯦ ꯈꯪꯗ꯭ꯔꯦ ꯑꯗꯨꯒ ꯂꯥꯁꯇ ꯑꯩꯈꯣꯏ ꯏꯅꯥꯎꯄꯤꯁꯤꯅ ꯅꯪꯅ ꯍꯥꯏꯖꯦ ꯁꯤ ꯑꯣꯖꯥꯁꯤꫪ ꯌꯦꯡꯉꯣ ꯍꯥꯏꯔꯒ ꯑꯩ ꯀ꯭ꯂꯥꯁ ꯂꯧꯔꯀꯥꯟꯗ ꯂꯤꯡ ꯊꯥꯔꯛꯀꯦꯁꯤꯅꯦꯕ ꯍꯣꯏ ꯍꯥꯏꫪꯦ ꯑꯩꯁꯦ ꯉꯥꯏꫪꯦꯕꯀꯣ ꯃꯥꯁꯦ ꯉꯥꯏ ꯂꯤꯡ ꯊꯥꯔꯦ ꯑꯗ ꯂꯤꯡꯁꯤ ꯀ꯭ꯂꯥꯁꯁꯦ ꯌꯥꯎꯔꯦꯕ
ꯀ꯭ꯂꯥꯁꯁꯤꯗ ꯃꯥꯁꯦ ꯃꯥ ꯑꯣꯏꯔꯝꯃꯦꯗꯅ ꯑꯗꯨꯗ ꯑꯗꯒꯤ ꯃꯥꯒꯤ ꯑꯩꯈꯣꯏꯒꯤ ꯖꯨꯝ ꯒꯨꯒꯜ ꯃꯤꯠꯇꯗꯤ ꯃꯃꯤꯡ ꯀꯩꯀꯥ ꯂꯣꯏ ꯊꯣꯛꯏꯗꯅ
ꯌꯥ
ꯑꯗꯨꯗ ꯑꯗꯨꯝ ꯂꯧꯍꯧꯔꯤꯅꯗꯤ ꯈꯪꯉꯅꯤ ꯍꯥꯏꯗꯤ ꯏꯟꯁꯇꯥ ꯁꯣꯁꯤꯌꯣꯂꯣꯖꯤꯒꯤ ꯑꯣꯖꯥꯅ
ꯑꯣ
ꯑꯗꯨ ꯊꯤꯒꯠꯂꯦ ꯑꯁꯤ ꯍꯧꯖꯤꯛꯄꯨꯗꯤ ꯑꯣꯏꯗ꯭ꯔꯦ ꯍꯧꯖꯤꯛꯄꯨꯗꯤ ꯔꯤꯝꯁꯇ ꯊꯕꯛ ꯌꯥꯝ ꯆꯥꯎꯅ ꯇꯧꯈ꯭ꯔꯦ
ꯑꯣ ꯌꯥꯝ
ꯌꯥꯝ ꯆꯥꯎꯕꯗꯤ ꯅꯠꯇꯦꯕ
ꯗꯤꯄꯥꯔꯠꯃꯦꯟ ꯗꯤꯄꯥꯔꯠꯃꯦꯟꯒꯩ ꯍꯥꯏꯗꯤ ꯌꯥꯝ ꯊꯤꯅ ꯂꯥꯞꯅ ꯂꯥꯞꯅ ꯂꯩꯔꯣ ꯑꯦꯝ ꯌꯨꯒꯤꯁꯦ
ꯑꯦꯝ ꯌ ꯔꯠꯇꯤ ꯖꯤꯄꯤ ꯀꯣꯂꯦꯖꯇ ꯇꯝꯃꯦ ꯑꯩꯁꯦ ꯖꯤꯄꯤ ꯀꯣꯂꯦꯖꯇ ꯊꯦꯡꯅꯕꯅꯦ
ꯑꯣ ꯑꯦ ꯑꯩꯈꯣꯏ ꯁ꯭ꯀꯨꯜꯒꯤ ꯖꯨꯅꯤꯌꯔ ꯑꯃꯁꯨ ꯑꯗꯨꯗ ꯃꯣꯏ ꯃꯃꯥꯔ ꯀꯅꯥꯅꯣ ꯈꯪꯗꯦ ꯑꯣꯖꯥ ꯑꯣꯏꯔꯒ ꯀ꯭ꯋꯥꯇꯔꯗ ꯂꯩ ꯀꯥꯏ ꯍꯥꯏ ꯀꯥꯏꯅ ꯇꯧꯔꯃꯅꯤ ꯖꯤꯄꯤꯒꯤ ꯈꯪꯗꯦ ꯏꯪꯂꯤꯁ ꯑꯣꯖꯥ ꯈꯪ ꯑꯗꯨꯗꯤ ꯈꯪꯗꯦ
ꯁꯥ ꯅꯃꯥꯟꯅꯕꯤꯗꯨ ꯀꯩ ꯁꯥꯒꯩ ꯑꯣꯏꯒꯦ
ꯆꯤꯇ꯭ꯔ ꯏꯃꯥꯟꯅꯕꯤ ꯍꯥꯏꯔꯒ ꯍꯥꯏꯗꯤ ꯃꯥꯗꯣ ꯍꯧꯖꯤꯛ ꯅꯨꯄꯥ ꯑꯣꯟꯈ꯭ꯔꯕꯅꯦꯕ
ꯑ ꯐꯔꯦ ꯐꯔꯦ ꯍꯥꯏꯗꯤ ꯃꯥꯒꯤ ꯁꯥꯒꯩꯗꯣ ꯈꯪꯅꯤꯡꯕ ꯑꯗꯨꯏꯗꯤ ꯑꯣꯏꯗꯣꯏ ꯑꯣꯏꯔꯔꯣꯏ ꯍꯧꯖꯤꯛꯀꯤ ꯑꯣꯖꯥꯁꯦ ꯁꯣꯕꯅꯥ ꯀꯧꯋꯦꯕ
ꯑꯣ
ꯃꯆꯥ ꯑꯃ ꯑꯃꯈꯛꯇꯪ ꯑꯣꯏꯕ ꯃꯆꯥ ꯅꯨꯨꯄꯤ ꯑꯃꯈꯛꯇꯪ ꯌꯥꯎꯕ ꯑꯃ ꯂꯩꯕꯅꯦ
ꯎꯝ ꯑꯗꯨ ꯑꯗꯨꯗꯤ ꯑꯣꯏꯔꯝꯃꯣꯏ ꯃ ꯑꯗꯨꯏ ꯉꯥꯡꯗꯨꯗꯤ ꯃꯅꯥꯎ ꯄꯥꯝ ꯂꯩꯕꯅꯤ
ꯑꯣ ꯍꯧꯖꯤꯛꯀꯤ ꯂꯩꯕ꯭ꯔꯥꯅꯦ ꯍꯧꯖꯤꯛꯀꯤ ꯂꯩꯕ ꯃꯥꯜꯂꯦ ꯗꯤꯄꯥꯔꯠꯃꯦꯟ ꯀ꯭ꯔꯣꯁ ꯇꯧꯋꯦꯕ ꯍꯥꯏꯗꯤ ꯏꯁꯥ ꯗꯤꯄꯥꯔꯠꯃꯦꯟꯒꯤ ꯑꯣꯖꯥꯁꯦ ꯑꯗꯨ ꯉꯥꯎ ꯑ ꯏꯒꯅꯣꯔ ꯇꯧꯈ꯭ꯔꯦ ꯍꯧꯖꯤꯛꯀꯤ ꯑꯣꯏꯅ ꯊꯤ ꯐꯥꯏꯚ ꯐꯥꯏꯚ ꯁꯤꯛꯁꯂ ꯐꯥꯏꯚ ꯑꯩꯠꯂ ꯋꯥꯡꯕꯅꯦ ꯃꯥꯅ ꯁꯤꯛꯁ ꯁꯕꯦꯟ ꯑꯩꯠꯂ ꯁꯨꯃꯥꯏꯅ ꯑꯣꯏꯕꯥ ꯍꯥꯞ ꯁꯕꯦꯟ ꯍꯥꯞ ꯁꯨꯃꯥꯏꯅ ꯑꯣꯏꯔꯝꯒꯅꯤꯅ ꯑꯩꯠꯇꯤ ꯌꯧꯗꯣꯏꯅꯦ
ꯑꯩ ꯌꯥꯝ ꯊꯤꯅ ꯈꯪꯉ ꯂꯩꯔꯝꯃꯤ ꯋꯥꯅꯦ
ꯈꯪꯗ꯭ꯔꯗꯤꯈꯩ ꯅꯃꯥ ꯍꯧꯖꯤꯛ ꯖꯤꯝ ꯁꯥꯟ ꯍꯧꯖꯤꯛ ꯃꯥꯥꯏ ꯃꯥꯒꯤ ꯄꯛ ꯄꯛ ꯑꯍꯨꯝ ꯄꯛ ꯃꯔꯤ ꯂꯩꯌꯦꯕ꯫ ꯊꯥꯒꯠꯇꯦ ꯄꯥꯛ ꯊꯥꯒꯠꯇꯦ ꯄꯥꯛ ꯃꯔꯤ ꯂꯩꯌꯦꯕꯀꯣ ꯑꯗꯨꯒ ꯂꯣꯀꯦꯜ ꯍꯨꯏ ꯑꯃꯒ ꯃꯃꯤꯡꯁꯨꯗ ꯈꯪꯉꯦ ꯍꯧꯖꯤ ꯑꯗꯨ ꯃꯣꯔꯅꯤꯡ ꯋꯥꯛꯀꯤꯡ ꯄꯨꯡ ꯀꯌꯥ ꯍꯧꯒꯠꯂꯝꯕꯅꯣ ꯈꯪꯖꯕꯤꯅꯤꯕ ꯑꯁ
ꯑꯁ
ꯂꯩ ꯑꯗꯨꯅꯅꯦ ꯈꯪꯕ꯭ꯔꯥ ꯏꯃꯥꯟꯅꯕꯤꯁꯤꯡꯁꯤꯅꯅꯦ ꯈꯪꯕ꯭ꯔꯥ ꯀꯩ ꯍꯥꯏ ꯈꯪꯕ꯭ꯔꯥ ꯑꯩꯈꯣꯏ ꯃꯥꯁꯦ ꯃꯥꯒꯤ ꯕꯤ ꯑꯦꯐ ꯁꯥꯏꯠ ꯑꯃ ꯈꯪꯅ ꯑꯃ ꯈꯪꯅ ꯑꯗꯨ ꯇꯣꯛꯅ ꯑꯃ ꯇꯧꯋꯤ ꯆꯍꯤ ꯀꯨꯏꯅ ꯆꯠꯇꯦꯕ
ꯑ
ꯑꯗꯨꯏ ꯃꯔꯛꯇ ꯑꯩꯁꯦ ꯃꯥꯒꯤ ꯏꯁꯇꯦꯇꯁꯁꯦ ꯃ꯭ꯌꯨꯠ ꯇꯧꯔꯦꯕ ꯑꯗꯨꯗꯣ
ꯑꯌꯥ ꯅꯨꯡꯉꯥꯏꯇꯤꯌꯦ
ꯌꯦꯡꯅꯤꯡꯗꯕꯒꯤ ꯄꯣꯁꯐꯥꯎꯗꯤ ꯇꯧꯋꯦꯕ ꯑꯟꯐꯣꯂꯣꯒ ꯇꯧꯕ ꯌꯥꯎꯔꯕꯅꯦ
ꯑꯩ ꯃꯥꯏ ꯅꯨꯄꯥꯗꯨꯒ ꯀꯩꯅꯣ ꯇꯧꯔꯒ ꯊꯥꯒꯠꯄ ꯀꯩꯀꯥꯗꯨꯔꯥ
ꯊꯒꯠ ꯃꯥꯏ ꯄꯤꯛꯆꯔ ꯃꯥꯏ ꯅꯨꯄꯥꯒꯤ ꯃꯁꯛꯇꯤ ꯎꯠꯇꯦꯕ
ꯑ ꯌꯥꯝ ꯁꯣꯐ ꯂꯣꯟꯆꯀꯤ ꯇꯥꯏꯞꯇ ꯊꯥꯒꯠꯄꯗꯣ
ꯍꯣꯏ ꯑꯗꯣ ꯑꯃ ꯑꯩꯒꯤ ꯑꯩꯗꯤ ꯏꯟꯇ꯭ꯋꯨꯁꯟꯗ ꯆꯠꯂꯦꯕꯀꯣ ꯑꯗ ꯃꯥꯁꯦ ꯑꯩ ꯑꯩꯁꯦ ꯅꯥꯕꯅꯦꯕ ꯅꯥꯕ꯭ꯔꯥ ꯍꯧꯒꯠꯂꯅꯤ ꯆꯌꯣꯜ ꯑꯃꯃꯨꯛ ꯐꯣꯡ ꯀꯌꯥ ꯄꯥꯔꯣꯏꯗꯕ ꯍꯧꯒꯠꯂꯛꯄꯅꯦꯕ ꯑꯗꯨꯑꯣꯏꯗꯤ ꯃꯥꯁꯇꯔ ꯑꯥ ꯃꯥꯁꯇꯔ ꯇꯝꯗ꯭ꯔꯤꯀꯥꯟꯗ ꯃꯃꯥꯡꯒꯤꯗ ꯃꯥꯁ ꯑꯩꯅ ꯀꯩꯅꯣ ꯇꯧꯔ ꯑꯩꯅ ꯍꯦꯛ ꯉꯥꯎꯕ ꯃꯤꯁꯤꯡꯁꯦ ꯆꯍꯤ ꯑꯃ ꯅꯠꯇ꯭ꯔꯒꯅ ꯆꯍꯤ ꯑꯅꯤ ꯅꯠꯇ꯭ꯔꯁꯨ ꯑꯣ ꯑꯣꯜꯂꯛꯄ ꯆꯌꯣꯜ ꯅꯠꯇ꯭ꯔꯒ ꯊꯥ ꯑꯗ ꯑꯗꯨꯝ ꯈꯪꯅꯈꯤꯕ ꯑꯃ ꯂꯩꯈꯤꯕꯗꯣ ꯑꯗꯨꯝ ꯇꯧꯒꯗꯦꯕ ꯑꯩꯁꯨꯃ ꯃꯥꯗꯤ ꯂꯩꯈꯤꯗꯦꯕ ꯑꯗꯣ ꯍꯥꯏꯗꯤ ꯀꯁꯨ ꯑꯣꯏ ꯀꯔꯤ ꯑꯣꯏ ꯍꯥꯏꯒꯦꯔꯥ ꯈꯪꯗ꯭ꯔꯦꯕ ꯑꯗꯨ ꯃꯁꯦ ꯉꯥꯏ ꯌꯦꯡꯉꯦ ꯈꯔꯁ ꯍꯥꯏꯗꯤ ꯁꯤ ꯌꯨ ꯑꯥꯔ ꯑꯦ ꯁꯤꯗꯣ ꯑꯩꯉꯣꯟꯗ ꯑꯣꯏꯕꯗꯣ ꯑꯗꯨꯅꯦꯕ ꯑꯗ ꯑꯩꯁꯦ ꯌꯦꯡꯉꯦꯕꯀꯣ ꯃꯥꯁꯦ ꯃꯥꯒꯤ ꯑꯍꯥꯟꯕ ꯁꯚꯦꯟ ꯆꯍꯤ ꯌꯥꯝ ꯅꯨꯡꯁꯤꯠ ꯑꯃ ꯅꯨꯄꯥ ꯑꯃ ꯂꯩꯌꯦꯕ ꯑꯗꯣ ꯁꯤꯈꯤꯕ ꯑꯃ ꯃꯥꯒꯤ ꯂꯥꯏꯐ ꯄꯥꯔꯠꯅꯔ ꯑꯣꯏꯒꯗꯕ ꯑꯃ ꯂꯩꯕ ꯑꯃ
ꯀꯩꯅꯣ ꯑꯦ ꯀꯃꯥꯏꯅ
ꯃꯥꯁꯦ ꯁꯤꯈꯤꯕ ꯍꯥꯏꯗꯤ ꯑꯗꯨꯒꯤ ꯅꯨꯄꯥꯁꯦ ꯑꯩꯅ ꯁꯨꯃꯥꯏ ꯍꯥꯏꯌꯦꯕ ꯑꯣꯜꯂꯛꯄꯗ ꯑꯩꯅ ꯑꯍꯥꯟꯕ ꯐ ꯑꯗꯨꯗꯒꯤ ꯆꯍꯤꯁꯤꯗꯤ ꯇꯤꯆꯔꯗꯤꯗꯤ ꯇꯧꯗꯣꯏꯅꯤꯗ ꯑꯩꯅ ꯍꯥꯏꯕ ꯏꯃꯥ ꯑꯩꯈꯣꯏ ꯏ ꯅꯥꯎꯃꯤꯁꯤꯗ ꯃꯁꯤꯒꯤ ꯅꯨ꯭ꯌꯃꯤꯁꯁꯦ ꯐꯤꯐꯇꯤꯟ ꯁꯦꯞꯇꯦꯝꯕꯔꯗ ꯂꯥꯛꯑꯣꯏ ꯇꯤꯆꯔ ꯗꯦꯗꯣ ꯂꯥꯛꯇꯥꯔꯒꯗꯤ ꯃꯥ ꯑꯃꯨꯛ ꯐꯣꯟ ꯇꯧꯔꯦ ꯈꯪꯉꯅꯤ ꯃꯣꯏꯛ ꯐꯣꯟꯗꯤ ꯇꯧꯔꯦꯕ ꯍꯧꯖꯤꯛꯀꯤ ꯃꯤꯁꯤꯗꯤ ꯑꯩ ꯈꯪꯅ ꯈꯪꯉꯦꯕ ꯑꯗꯨ ꯌꯥꯝ ꯁꯚ ꯐꯤꯐ ꯍꯣꯏ ꯐꯤꯐ ꯁꯠ ꯇꯦꯝꯕꯁꯦ ꯀꯩꯅꯣ ꯇꯧꯋꯦꯕ ꯃꯥꯏ ꯍꯧꯖꯤꯛꯀꯤ ꯃꯥꯏ ꯃꯥꯒꯤ ꯂꯚꯔꯁꯦ ꯁꯤꯒ ꯁꯤꯈꯤꯕ ꯅꯨꯃꯤꯠ ꯑꯣꯏꯗꯣꯏꯅꯦꯕ
ꯑꯌꯥ
ꯂꯥꯛꯇꯕꯅꯦꯕ ꯑꯗ ꯑꯩꯅ ꯍꯥꯏꯀꯣ ꯂꯥꯛꯑꯣꯏ ꯍꯥꯏꯀꯣ